ꯍꯦꯜꯂꯣ
ꯇꯥꯕꯔꯣ
ꯌꯥꯝ ꯁꯦꯡꯅ ꯇꯥꯔꯦ
ꯎꯝ ꯑꯁ ꯅꯪꯒꯤ ꯅꯪ ꯅꯪꯒꯤ ꯈꯣꯟꯖꯦꯜꯗꯣ ꯉꯁꯥꯏ ꯇꯥꯅꯤꯡꯕꯅꯀꯣ ꯑꯩ ꯉꯥꯏꯔꯤꯅꯦ
ꯑꯩꯁꯨ ꯉꯥꯏꯔꯤꯅꯤ ꯅꯪꯅ ꯊꯕꯛ ꯌꯥꯝ ꯆꯤꯟꯕ ꯁꯥꯕꯗꯨꯗꯤ ꯇꯧꯕ ꯐꯪꯗ꯭ꯔꯕ ꯇꯥꯕ ꯐꯪꯗ꯭ꯔꯦ
ꯊꯕꯛꯕꯨꯨꯗꯤ ꯆꯤꯟꯗꯦ ꯉꯁꯥꯏ ꯑꯩꯉꯣꯟꯗ ꯇꯦꯛꯁ ꯊꯥꯔꯛꯄ ꯀꯥꯟꯗ ꯅꯪ ꯔꯤꯄ꯭ꯂꯥꯏ ꯈꯨꯝꯗꯕꯤꯒꯤꯅꯦ
ꯑꯩꯗꯣ ꯑꯩꯁꯨ ꯊꯕꯛ ꯂꯩꯕꯏꯅꯦ ꯗꯣ
ꯑꯦ ꯅꯪꯅꯦ ꯕꯤꯖꯤ ꯕꯤꯖꯤ ꯇꯧꯕ꯭ꯔꯥ ꯑꯩ ꯅꯠꯇꯦ ꯑꯩꯉꯣꯟꯗ ꯇꯥꯏ ꯅꯒꯅꯨꯕ
ꯅꯪꯁꯨ ꯌꯥꯝ ꯆꯤꯟꯕ ꯁꯥꯏꯗꯨꯗꯤ ꯆꯤꯟꯕ꯭ꯔꯥ ꯆꯤꯟꯗꯕ꯭ꯔꯥꯗꯤ ꯈꯪꯗꯦ ꯆꯤꯟꯕ ꯌꯥꯝ ꯁꯥꯏꯗꯨꯗꯤ
ꯍꯥꯏ ꯍꯧꯖꯤꯛ ꯅꯪ ꯍꯦꯛ ꯀꯣꯜ ꯃꯤꯁꯀꯣꯜ ꯄꯤꯔꯒ ꯑꯩ ꯍꯧꯖꯤꯛ ꯇꯦꯛꯁ ꯊꯥꯔꯛꯄꯗꯨꯗꯤ
ꯏꯕꯥꯅꯤꯁꯦ ꯂꯩꯃꯤꯟꯅꯕ ꯌꯥꯔꯣꯏ
ꯑꯥ ꯍꯤ ꯍꯤ ꯍꯤ ꯀꯣꯏꯕ ꯆꯠꯁꯦ ꯑꯗꯨꯗꯤ ꯂꯩ ꯑꯥ ꯍꯥ ꯍꯥ ꯍꯤ ꯇꯦ ꯑꯩ ꯅꯪꯉꯣꯟꯗ ꯎꯔꯗꯤ ꯋꯥ ꯑꯝꯇꯪ ꯉꯥꯡꯕ ꯉꯝꯃꯣꯏꯗ
ꯏꯕꯥꯅꯤꯕꯨ ꯇꯝꯃꯝꯃꯗꯤ ꯂꯩꯕꯥꯛꯇ ꯌꯥꯔꯣꯏ ꯈꯠꯅꯕꯗꯒꯤ ꯌꯨꯝ
ꯈꯠꯅꯥ ꯑꯔꯣꯏꯕ ꯑꯩ ꯑꯩꯗꯤ ꯑꯩ ꯑꯩꯗꯤ ꯅꯪꯉꯣꯟꯗ ꯁꯦꯡꯅ ꯅꯨꯡꯁꯤꯔꯒ ꯀꯣ ꯂꯨꯅ ꯊꯝꯒꯅꯤꯕ
ꯆꯠꯈ꯭ꯔꯁꯤ ꯂꯩꯅꯤꯡꯈ꯭ꯔꯦ ꯍꯦ ꯍꯤ ꯍꯤ
ꯆꯠꯁꯦ ꯆꯠꯈ꯭ꯔꯁꯦ ꯅꯪꯅ ꯌꯥꯔꯗꯤ ꯑꯩꯗꯤ ꯌꯥꯔꯦꯅꯦ ꯅꯨꯄꯤꯅ ꯌꯥꯔꯗꯤ ꯑꯩꯈꯣꯏ ꯅꯨꯄꯥꯗꯤ ꯑꯗꯨꯝ ꯌꯥꯕꯅꯤ
ꯅꯪꯒꯤ ꯋꯥꯉꯥꯡ ꯇꯥꯕꯗ ꯂꯩꯕ ꯉꯝꯗ꯭ꯔꯦ ꯑꯩꯁꯦ ꯅꯅꯥꯛꯇ ꯂꯩꯅꯤꯡꯈ꯭ꯔꯦ
ꯑꯩꯁꯨ ꯑꯗꯨꯃꯥꯏꯅ ꯍꯧꯖꯤꯛ ꯐꯥꯎꯋꯦ
ꯃꯣꯏ ꯇꯥꯃꯣ ꯑꯩ ꯂꯧꯕ ꯂꯥꯛꯑꯣ
ꯂꯥꯛꯀꯦ ꯂꯥꯛꯀꯦ ꯑꯩꯗꯤ ꯈꯔ ꯂꯥꯏꯗꯤ ꯂꯥꯏꯕꯅꯤꯀꯣ
ꯂꯥꯏꯕꯗꯣ ꯑꯣꯏꯅ ꯂꯩꯔꯒꯦ ꯊꯃꯣꯏ ꯁꯦꯡꯕꯗꯅ ꯐꯩ ꯀꯅꯥꯒ ꯍꯦꯛ ꯂꯥꯛꯑꯕ ꯑꯃꯨꯛ ꯊꯝꯃꯣꯅꯤꯗ
ꯑꯩꯗꯤ ꯊꯝꯃꯣꯏꯗꯤ ꯐꯖꯅ ꯁꯦꯡꯕꯅꯤ
ꯁꯦꯡ ꯁꯦꯡꯕ ꯋꯥ ꯂꯥꯏꯔꯤ ꯆꯤꯟꯅ ꯁꯦꯡꯉꯒ ꯊꯃꯣꯏꯗꯅ ꯏꯃꯣꯠ ꯃꯣꯠꯂ ꯂꯩꯔꯦ ꯂꯣꯏꯔꯦ
ꯑꯩ ꯑꯩꯒꯤꯁꯦ ꯑꯩꯒꯤ ꯊꯝꯃꯣꯏꯗꯗꯤ ꯀꯣ ꯐꯖꯅ
ꯃꯤꯗꯤ ꯅꯨꯨꯄꯥꯥꯟ ꯅꯨꯄꯥꯒꯤ ꯆꯩ ꯅꯨꯄꯤꯅ ꯆꯥꯏ ꯑꯗꯨꯕꯨ ꯅꯪ ꯑꯣꯏꯅ ꯆꯩ ꯆꯥꯈ꯭ꯔꯦ
ꯎ ꯑꯩꯉꯔꯥꯡꯗ ꯅꯪ ꯆꯥꯏ ꯄꯤꯔꯗꯤ ꯅꯪ ꯑꯥ ꯑꯇꯤꯌꯥꯗ ꯑꯣ ꯆꯠ ꯇꯣꯏꯅꯦ ꯆꯥꯛꯗꯤ ꯆꯥꯔꯕ꯭ꯔꯣ
ꯆꯥꯗ꯭ꯔꯤ ꯌꯦꯟꯖꯥꯡ ꯍꯥꯎꯇꯦ ꯑꯗꯨꯒꯤ ꯆꯥꯅꯤꯡꯗꯦ
ꯍꯤꯟꯖꯥꯡ ꯍꯦꯟꯖꯥꯡ ꯊꯥꯔꯛꯎꯔꯥ ꯑꯩ ꯌꯦꯟ ꯆꯥꯔꯤ
ꯍꯪꯒꯥꯝ ꯆꯥꯅꯤꯡꯉꯦ
ꯍꯪꯒꯥꯝ ꯍꯪꯒꯥꯝꯕꯨꯗꯤ ꯂꯩꯇꯦ ꯍꯧꯖꯤꯛ ꯍꯪꯒꯥꯝ
ꯑꯁꯤ ꯀꯨꯝꯁꯤꯒꯤ ꯑꯩ ꯍꯪꯒꯥꯝ ꯆꯥꯕ ꯐꯪꯗ꯭ꯔꯤ
ꯑꯦ ꯑꯗꯨꯗꯤ ꯅꯪ ꯄꯩꯁꯥ ꯈꯔ ꯄꯥꯏ ꯃꯥꯜꯂꯦ
ꯄꯩꯁꯥ ꯄꯥꯏꯗꯕꯤꯒꯤꯅꯦ ꯄꯩꯁꯥ ꯄꯥꯏꯔꯗꯤ ꯍꯪꯒꯥꯝꯅ ꯍꯥꯟꯅ ꯂꯩꯔꯒ ꯆꯥꯈ꯭ꯔꯅꯤ
ꯅꯠꯇꯦ ꯍꯧꯖꯤꯛ ꯃꯇꯝ ꯃꯇꯝ ꯃꯇꯝ ꯅꯠꯇꯦ ꯍꯪꯒꯥꯝꯒꯤ ꯃꯇꯝ ꯅꯠꯇꯕ ꯍꯪꯒꯥꯝ ꯂꯩꯇꯦ ꯕꯖꯥꯔꯗꯁꯨ
ꯃꯤ ꯑꯌꯥꯝꯕ ꯆꯥꯟꯅꯔꯦ ꯍꯧꯖꯤꯛꯇꯤ
ꯍꯪꯒꯥꯝ ꯂꯥꯏꯛ ꯑꯣꯏꯔꯝꯒꯅꯤꯗꯣ
ꯀꯥꯏꯗꯒꯤ ꯍꯪꯒꯥꯝ ꯂꯥꯏꯇꯅꯣ ꯃꯥꯟꯕ ꯅꯠꯇꯦ ꯃꯥꯟꯕ ꯃꯥꯟꯕꯤ ꯅꯠꯇꯦ ꯍꯪꯒꯥꯝꯅꯤ ꯍꯪꯒꯥꯝ ꯑꯁꯦꯡꯕ ꯍꯪꯒꯥꯝ
ꯐꯖꯗꯦ ꯑꯩ ꯍꯧꯖꯤꯛ ꯍꯧꯖꯤꯛ ꯑꯁꯦꯡꯕ ꯍꯪꯒꯥꯝ ꯆꯥꯟꯅꯕ꯭ꯔꯥ ꯈꯪꯗꯦ ꯑꯩꯗꯤ ꯍꯪꯒꯥꯝ ꯍꯣꯏ ꯍꯪꯒꯥꯝꯁꯨ ꯍꯥꯎꯕꯅꯦ ꯆꯝꯐꯨꯠ ꯐꯨꯜꯂꯒꯀꯣ
ꯍꯣꯏ ꯃꯔꯣꯛ ꯃꯦꯠꯄꯥꯃ ꯆꯝꯐꯨꯠꯃꯨꯚ ꯐꯨꯠꯂꯒ ꯍꯥꯎꯋꯦꯖꯣ ꯑꯩꯗꯤ
ꯑꯥ
ꯑꯂꯨꯒꯨꯝꯕ ꯍꯥꯞꯄꯒ ꯀꯥꯡꯁꯣꯏ ꯊꯣꯡꯕꯗꯨꯗꯤ ꯆꯥꯅꯤꯡꯗꯦ ꯍꯥꯎꯗꯦ
ꯑꯩꯁꯨ ꯑꯩꯁꯨ ꯆꯥꯅꯤꯡꯗꯦ ꯑꯁ ꯏꯕꯥꯅꯤꯁꯦ ꯆꯞ ꯃꯅꯥꯏꯍꯦ
ꯂꯩꯕꯥꯛꯅ ꯑꯩꯁ ꯏꯕꯥꯅꯤꯁꯦ ꯇꯝꯂꯝꯕ ꯑꯣꯏꯔꯝꯅꯤꯗ
ꯏꯁꯣꯔ ꯏꯁꯣꯔꯅꯗꯤ ꯄꯤꯕ ꯃꯥꯜꯂꯦ ꯑꯗꯨꯗꯤ
ꯍꯣꯏ ꯍꯧꯖꯤꯛ ꯐꯥꯎ ꯈꯪꯗ꯭ꯔꯤꯅ ꯁꯨ ꯀꯨꯏꯅ ꯋꯥꯔꯤ ꯁꯥꯟꯅꯔꯛꯑꯒ
ꯑꯥ ꯅꯪꯒꯤ ꯅꯪꯒꯤ ꯃꯤꯡꯗꯁꯨ ꯀꯣ ꯑꯁ ꯑꯩ ꯍꯦꯛ ꯌꯦꯡꯒ ꯅꯪꯁꯦ ꯅꯪꯉꯣꯟꯗ ꯂꯣꯏ ꯂꯨꯞꯂ꯭ꯔꯒ ꯂꯩꯕꯅꯦ
ꯑꯩ ꯂꯥꯛꯑꯒꯦ ꯅꯪ ꯂꯧꯕ ꯂꯥꯛꯒꯦꯔꯥ ꯑꯩ ꯂꯥꯛꯑꯣꯔꯥ
ꯅꯪ ꯅꯪ ꯑꯣꯏꯅ ꯂꯥꯛꯑꯣ ꯑꯩꯗꯤ ꯑꯩ ꯅꯪꯉꯣꯟꯗ ꯂꯧꯅꯤꯡꯉꯥꯏ ꯂꯥꯛꯑꯗꯤ ꯁꯦꯀꯥꯜꯗ ꯂꯛ ꯂꯥꯛꯇꯣꯏꯅꯦꯕꯀꯣ
ꯁꯥꯏꯀꯥꯎꯗꯣ ꯑꯣꯏꯅ ꯌꯥꯔꯦ ꯈꯣꯡ ꯆꯠꯇ꯭ꯔꯗꯤ ꯌꯥꯔꯦ ꯑꯗꯨ ꯑꯣꯏꯅ ꯄꯨꯔ ꯂꯥꯛꯑꯣ
ꯃꯅꯤꯡ ꯃꯅꯤꯡꯒ ꯇꯣꯡꯉꯈ꯭ꯔꯣ ꯑꯗꯨꯗꯤ
ꯍꯣꯏ ꯃꯅꯤꯡꯗ ꯇꯣꯡꯉꯒꯦ
ꯃꯅꯤꯡꯗ ꯇꯣꯡꯉꯒ ꯑꯩꯉꯣꯟꯗ ꯕꯤꯠ ꯄꯤꯅꯤꯉꯥꯏꯀꯣ ꯏꯁꯩ ꯏꯁꯩ ꯑꯃꯥ ꯅꯨꯡꯁꯤꯕ ꯏꯁꯩ ꯁꯩ ꯑꯃꯥ ꯁꯥꯛꯑꯒꯀꯣ
ꯃꯤꯗꯤ ꯅꯨꯡꯁꯤꯕꯅ ꯊꯧꯕ ꯕꯥꯢꯛ ꯇꯥ ꯍꯥꯏꯗꯤ ꯑꯗꯨꯕꯨ ꯑꯩꯗꯤ ꯅꯨꯡꯁꯤꯕꯅ ꯊꯧꯕ ꯁꯥꯏꯀꯥꯜꯗ
ꯎꯝ ꯎꯝ ꯑꯗꯨꯁꯨ ꯌꯥꯏ ꯁꯥꯏꯀꯥꯜꯁꯨ ꯒꯥꯔꯤꯅꯤꯗꯅ
ꯍꯣꯏ ꯁꯀꯥꯎꯁꯨ ꯒꯔꯤꯅꯦ
ꯆꯨꯝꯗ꯭ꯔꯣꯅꯦ
ꯍꯣꯏ ꯃꯤꯉꯣꯟꯅꯤ ꯏꯇꯣꯞ ꯇꯣꯞꯅ ꯀꯩꯅꯣ ꯇꯧꯗꯧꯕꯅꯤ ꯃꯤꯅ ꯇꯧꯅꯕ ꯃꯤꯒꯤ ꯇꯧꯅꯥꯕꯤ ꯇꯧꯅꯕꯗꯣ ꯇꯧꯕ ꯌꯥꯗꯦ
ꯂꯥꯏꯔꯁꯨ ꯑꯩ ꯂꯥꯏꯔꯁꯨ ꯑꯩꯒꯤ ꯅꯨ ꯄꯤꯗꯨꯗꯤ ꯂꯨꯅ ꯇꯧꯕꯤꯒꯅꯤꯗ
ꯑꯁ ꯊꯃꯣꯏ ꯌꯝ ꯁꯣꯛꯑꯦꯀꯣ
ꯑꯩ ꯅꯪꯒꯤ ꯑꯩ ꯅꯪꯒꯤ ꯋꯥꯇꯥ ꯇꯥꯕꯗ ꯄꯦꯜꯂꯦ
ꯑꯣ ꯍꯥꯏꯗꯤ ꯑꯗꯨ ꯍꯤꯏꯕ ꯇꯥꯕꯅꯦ ꯍꯣꯢ ꯑꯁ ꯈꯪꯗ꯭ꯔꯦ ꯍꯧꯖꯤꯛꯐꯥꯎ ꯅꯨꯄꯤ ꯊꯤꯕ ꯐꯪꯗ꯭ꯔꯤ ꯑꯩ ꯑꯁ
ꯋꯥꯉꯥꯡ ꯁꯉꯥꯡꯗꯅ ꯂꯨꯅ ꯇꯧꯅꯤ ꯁꯤ ꯇꯧꯅꯤ ꯑꯃꯨꯛ ꯍꯜ ꯑꯃꯨꯛ ꯌꯨꯝ ꯄꯥꯟꯈ꯭ꯔꯗꯤ ꯑꯃꯨꯛ ꯄꯨꯁꯤꯜꯂꯛꯑꯗꯤ ꯑꯁꯤ ꯇꯧꯑꯣ ꯑꯗꯥ ꯇꯧꯑꯣ ꯅꯨꯄꯤ ꯐꯨꯕ
ꯅꯠꯇꯦ ꯌꯨꯝ ꯌꯨꯝꯗ ꯂꯥꯛꯑꯗꯤ ꯅꯪ ꯊꯕꯛ ꯇꯧ ꯇꯧꯗꯤ ꯇꯧꯒꯗꯕꯅꯦ ꯑꯁ ꯂꯨꯅ ꯇꯧꯒꯦ ꯍꯥꯏꯔꯁꯨ ꯅꯪ ꯌꯨꯝꯗ ꯂꯥꯛꯑꯒ ꯑꯗꯨꯝ ꯐꯝꯃꯒ ꯆꯥꯛ ꯈꯛꯇ ꯆꯥꯕ ꯅꯨꯄꯤꯗꯨꯗꯤ ꯌꯥꯔꯣꯏ ꯅꯪꯁꯨ ꯑꯩꯈꯣꯏ ꯂꯥꯏꯔꯁꯨ ꯀꯣ ꯏꯕꯥꯅꯤ ꯍꯦꯟꯖꯥꯡ ꯍꯥꯎꯗ꯭ꯔꯁꯨ ꯅꯨꯡꯁꯤꯅ ꯑꯗꯨꯝ ꯆꯥꯃꯤꯟꯅꯕꯗꯣ
ꯍꯣꯏ
ꯑꯗꯨꯅꯦ
ꯍꯣꯏ ꯇꯧꯕꯤꯒꯦ ꯑꯗꯨꯗꯤ
ꯉꯁꯤꯗꯒꯤ ꯑꯩ
ꯑꯍꯦꯟꯕ ꯄꯥꯝꯕ ꯂꯩꯇꯦ ꯑꯍꯦꯟꯕ ꯄꯥꯝꯗ꯭ꯔꯦ ꯑꯗꯨꯗꯒꯤ
ꯅꯪꯉꯤ ꯈꯨꯟꯖꯦ ꯑꯁ ꯉꯁꯥꯏ ꯑꯩ ꯆꯥꯛ ꯆꯥꯔꯝꯗꯥꯏꯗ ꯅꯪꯉꯣꯟꯗ ꯍꯥꯟꯅ ꯀꯣꯜ ꯇꯧꯔꯗꯤ ꯑꯩ ꯆꯥꯛ ꯌꯥꯝ ꯆꯥꯔꯅꯤ
ꯍꯣꯏ ꯑꯩ ꯈꯣꯟꯖꯦꯜ ꯇꯥꯔꯗꯤ ꯆꯥꯛ ꯆꯪꯕꯅꯦ
ꯀꯌꯥ ꯑ ꯄꯤꯛꯃꯦꯟꯇ ꯑꯦꯔꯥ ꯁꯤꯔ ꯗꯤ
ꯌꯥꯎꯕꯅꯦ ꯑꯩ ꯃꯤ ꯀꯦꯟꯁꯔ ꯅꯥꯕ ꯐꯥꯎ ꯐꯩ ꯍꯥꯏꯕꯅꯦ
ꯍꯣꯢ ꯍꯥꯠ ꯀꯅꯥꯏꯗ ꯅꯪ ꯅꯪꯉꯣꯟꯗ ꯋꯥꯔꯤ ꯁꯥꯕꯖꯦ ꯑꯁ ꯅꯍꯥꯟꯅ ꯑꯩ ꯅꯪꯒꯤ ꯅꯝꯕꯔ ꯂꯩꯔꯗꯤ ꯑꯁ ꯅꯨꯡꯉꯥꯏꯒꯗꯕꯅꯤꯅꯦ
ꯑꯩ ꯈꯣꯟꯖꯦꯜ ꯇꯥꯕꯖꯤꯡꯁꯦ ꯑꯩ ꯃꯥꯏ ꯅꯝꯕꯔꯗꯨ ꯄꯤꯔꯛꯑꯣ ꯃꯥ ꯀꯥꯏ ꯂꯩꯕꯅꯣ ꯑꯩ ꯋꯥꯔꯤ ꯁꯥꯅꯤꯡꯉꯦ ꯑꯩꯒꯤ ꯂꯥꯏꯅꯥꯖꯤ ꯌꯥꯝ ꯂꯨꯔꯦ ꯍꯥꯏꯅꯀꯣ ꯃꯤ ꯌꯥꯝ ꯍꯥꯏꯅꯔꯛꯄꯅꯤ ꯑꯃ ꯅꯨꯄꯤ ꯑꯃꯁꯨ ꯃꯥ ꯀꯦꯟꯁꯔꯅꯥꯏ ꯍꯥꯏꯕꯅꯦꯕ ꯑꯩ ꯈꯣꯟꯖꯦꯜ ꯇꯥꯕꯗꯒꯤ ꯑꯗꯨꯝ ꯐꯥꯈ꯭ꯔꯤꯅꯤ ꯑ
ꯑꯩ ꯎꯝ ꯍꯤꯗꯥꯛ ꯍꯤꯗꯥꯛ ꯇꯥꯡ ꯅꯪ ꯅꯪꯒꯤ ꯍꯤꯗꯥꯛꯁꯦ ꯇꯥꯡꯗꯤ ꯇꯥꯡꯕ꯭ꯔ
ꯄꯩꯁꯥꯅ ꯂꯩꯕ ꯌꯥꯕ ꯍꯤꯗꯥꯛꯅꯠꯇꯦ
ꯑꯩ ꯑꯩ ꯂꯩꯕꯤꯔꯒꯦ ꯑꯗꯨꯗꯤ ꯄꯩꯁꯥꯅ ꯂꯩꯕꯤꯒꯦ
ꯑꯩ ꯑꯩ ꯄꯩꯁꯥ ꯄꯥꯝꯗꯦ
ꯀꯔꯤ ꯄꯥꯝꯕ꯭ꯔ ꯑꯗꯨꯗꯤ
ꯑꯩ ꯊꯃꯣꯏ ꯁꯦꯡꯕ ꯃꯤꯗꯣ ꯑꯩꯅ ꯄꯥꯝꯕꯀꯣ
ꯑꯗꯨꯗꯤ ꯅꯪ ꯍꯧꯖꯤꯛꯇꯤ ꯐꯪꯂꯤꯗꯅ
ꯎꯝ
ꯋꯥꯎ
ꯐꯪꯒ꯭ꯔꯦ ꯂꯥꯏꯅ ꯆꯠꯅꯕꯤꯗꯨꯅ ꯐꯪꯈ꯭ꯔꯦ ꯉꯁꯤꯗꯤ ꯑꯩꯅ ꯄ꯭ꯔꯥꯊꯅꯥ ꯇꯧꯔꯤꯗꯣ ꯃꯥꯅ ꯑꯩꯒꯤ ꯑꯩꯒꯤ ꯑꯩꯅ ꯀꯩꯅꯣ ꯈꯨꯔꯨꯝꯃꯤꯗꯣ ꯈꯨꯝꯕꯤꯈ꯭ꯔꯦ ꯉꯁꯤꯗꯤ
ꯎꯝ
ꯉꯁꯤꯗꯤ ꯅꯣꯛꯐꯦꯠ ꯅꯣꯛꯐꯦꯠ ꯇꯧꯔꯒ ꯇꯨꯝꯃꯒꯦ
ꯑꯣ ꯑꯩꯁꯨ ꯉꯔꯥꯡ ꯅꯨꯡꯗꯥꯡꯗꯀꯣ ꯁꯤ ꯒꯨꯝꯕ ꯅꯨꯄꯤ ꯑꯝꯇ ꯊꯦꯡꯅꯗ꯭ꯔꯦ ꯑꯩ ꯐꯖꯅ ꯂꯥꯏꯗ ꯇꯧꯋꯦꯕꯀꯣ
ꯎꯝ
ꯑꯗꯣꯁꯤꯡ ꯉꯁꯤ ꯑꯌꯨꯛ ꯄꯤꯔꯦ ꯑꯁ ꯌꯥꯝ ꯊꯥꯒꯠꯆꯔꯤ ꯎꯝ
ꯌꯥꯝ ꯊꯨꯅꯁꯨ ꯈꯨꯝꯕꯤꯌꯨꯀꯣ ꯅꯪꯒꯤ ꯄ꯭ꯔꯊꯅꯥꯗꯣ ꯉꯔꯥꯡ ꯈꯛꯇ ꯅꯪ ꯄ꯭ꯔꯊꯅꯥ ꯇꯧꯕ꯭ꯔꯥ ꯅꯍꯥꯟꯋꯥꯏꯗꯤ ꯇꯧꯗꯕ꯭ꯔꯣ
ꯇꯧꯗꯦ ꯅꯨꯄꯤ ꯅꯨꯄꯤ ꯐꯪꯅꯤꯡꯉꯥꯏꯗꯤ ꯇꯧꯗꯦꯕꯀꯣ ꯉꯔꯥꯡ ꯉꯔꯥꯡꯗꯤ ꯑꯩ ꯇꯧꯋꯦꯕꯀꯣ
ꯑꯗꯨꯒꯤꯅꯤ ꯅꯪ ꯅꯍꯥꯟꯗꯒꯤ ꯅꯪ ꯑꯗꯨꯒꯤ ꯄ꯭ꯔꯠ ꯊꯅꯥ ꯇꯧꯗꯦꯕ ꯑꯗꯨꯒꯤ ꯃꯥꯅ ꯉꯔꯥꯡ ꯈꯛꯇ ꯅꯪꯅ ꯇꯧꯕꯤꯒꯦꯒꯨ ꯃꯥꯁꯨ ꯑꯩꯁ ꯃꯥꯁꯦ ꯊꯃꯣꯏ ꯇꯦꯅ ꯄꯥꯈꯪꯁꯨ ꯁꯥꯔꯤ ꯑꯣꯏꯔꯕꯅꯤꯅ ꯄꯤꯗ꯭ꯔꯗꯤ ꯌꯥꯔꯔꯣꯏ ꯍꯥꯏꯅ ꯄꯤꯔꯛꯄꯅꯤ
ꯑꯩ ꯄꯈꯪ ꯁꯔꯤꯗꯤ ꯅꯠꯇꯦ ꯍꯦ
ꯑꯣꯏꯔꯦ ꯈꯜꯂꯁꯦ ꯋꯥꯔꯤꯅꯦ
ꯎꯝ ꯆꯨꯝꯃꯦ ꯆꯨꯝꯃꯦ ꯍꯧꯖꯤꯛꯇꯤ ꯑꯁꯦꯡꯕ ꯑꯩ ꯑꯩꯗꯤ ꯁꯤꯕꯤ ꯀꯦ ꯑꯣꯏꯈ꯭ꯔꯦ ꯃꯊꯥꯡ ꯆꯍꯤꯗꯗꯤ ꯁꯤ ꯁꯤ ꯕꯤ ꯀꯦ ꯑꯣꯟꯒꯗꯕꯅꯤ
ꯑꯩꯁ
ꯅꯪ ꯅꯣꯏꯗꯤ ꯑꯉꯥꯡ ꯑꯣꯏ ꯃꯥꯜꯂꯤꯗ ꯅꯪ ꯅꯪꯒꯤ ꯃꯤꯡ ꯅꯪ ꯅꯪꯒꯤ ꯃꯤꯡꯒꯥ ꯅꯪꯒꯤ ꯆꯍꯤ ꯑꯗꯣ ꯑꯩꯅ ꯈꯟꯕꯗꯤ ꯑꯉꯥꯡ ꯑꯉꯥꯡ ꯑꯣꯏꯒꯗꯃꯥꯜꯂꯦ
ꯑꯉꯥꯡꯁꯨ ꯅꯠꯇꯦ ꯑꯍꯟꯁꯨ ꯅꯠꯇꯦ ꯑꯩꯗꯤ ꯃꯤꯅ ꯌꯥꯝ ꯄꯥꯝꯕ ꯖꯒꯥꯗꯨꯅꯤ ꯍꯥ ꯍꯥ ꯃꯤꯅ ꯄꯥꯝꯒꯟꯕ ꯖꯒꯥꯗꯤꯅꯦ ꯑꯩꯅ ꯍꯧꯖꯤꯛ ꯂꯩꯔꯤꯁꯦ
ꯎꯝ
ꯀꯨꯝꯗꯦ ꯃꯊꯛꯁꯨ ꯀꯨꯝꯗꯦ ꯃꯌꯥꯏꯗ ꯑꯩꯗꯤ ꯃꯌꯥꯏꯗ ꯇꯥꯎꯏꯅꯦ
ꯉꯁꯤꯗꯒꯤ ꯑꯩ ꯅꯨꯄꯤ ꯐꯪꯗ꯭ꯔꯦꯅ ꯑꯩꯈꯣꯏꯒꯤ ꯏꯌꯥꯝꯕꯁꯤꯡꯗ ꯑꯣ ꯏꯃꯥꯟꯅꯕꯁꯤꯡꯗ ꯍꯩꯈ꯭ꯔꯒꯦ ꯑꯩ ꯌꯥꯏꯀꯣ
ꯀꯔꯤ ꯍꯥꯏꯕ
ꯉꯁꯤꯗꯒꯤ ꯉꯁꯤꯗꯒꯤꯀꯣ
ꯎꯝ
ꯑꯩ ꯅꯄꯤ ꯐꯪꯈ꯭ꯔꯦꯅ ꯑꯩꯈꯣꯏ ꯑꯩꯒꯤ ꯏꯌꯥꯝꯕꯁꯤꯡꯅ ꯎꯝ ꯍꯣꯏꯅ ꯑꯩ ꯅꯨꯄꯤ ꯐꯪ ꯑꯩ ꯅꯨꯄꯤ ꯐꯪꯉꯦ ꯍꯥꯏꯔꯗꯤ ꯃꯣꯏꯅ ꯑꯃꯨꯛꯀ ꯍꯟꯖꯥꯡ ꯑꯍꯥꯎ ꯑꯍꯥꯎꯕ ꯑꯃꯨꯛꯀ ꯂꯥꯎꯗꯣꯏꯅꯦ ꯑꯩ ꯁꯛ ꯊꯤ ꯃꯟꯕꯒꯤꯀꯣ ꯁꯛ ꯊꯤꯔꯒ ꯅꯨꯄꯤꯁꯨ ꯅꯥꯟꯅ ꯑꯗꯨꯝ ꯊꯤꯕꯅꯦꯕ ꯐꯪꯗꯕꯒꯤ ꯑꯁꯤꯗꯤ ꯐꯪꯕꯒꯤ ꯃꯣꯏ ꯃꯣꯏꯁꯨ ꯑꯩ ꯈꯛꯇꯅꯤ ꯅꯠꯇꯦꯕ ꯍꯔꯥꯎꯁꯦ ꯃꯣꯏꯁꯨ ꯍꯔꯥꯎ ꯍꯔꯥꯎꯅꯤꯕꯀꯣ
ꯌꯥꯝ ꯐꯔꯦ
ꯑꯁ
ꯑꯩꯒꯤ ꯊꯃꯣꯏꯁꯦ ꯀꯌꯥ ꯄꯦꯟꯈ꯭ꯔꯕ ꯍꯧꯖꯤꯛꯇꯤ ꯑꯩꯁꯤ ꯐꯤꯂꯝꯒꯤ ꯐꯤꯂꯝꯒꯤ ꯃꯇꯥꯡ ꯐꯤꯂꯝꯒꯤ ꯇꯥꯏꯞꯇ ꯇꯧꯔꯕꯅꯤ ꯍꯧꯖꯤꯛꯇꯤ
ꯑꯁ ꯀꯞꯅꯤꯡ ꯈꯔꯦꯗꯥ ꯑꯁ ꯅꯣꯛꯁꯨ ꯅꯣꯛꯅꯤꯡꯉꯤ ꯀꯥꯞꯁꯨ ꯀꯥꯞꯅꯤꯡꯉꯤ ꯅꯨꯡꯉꯥꯏ ꯃꯥꯟꯕꯒꯤ
ꯌꯥꯝ ꯍꯔꯥꯎꯃꯟꯒꯅꯣ ꯑꯃꯨꯛ ꯕꯤꯄꯤ ꯋꯥꯡꯈꯠꯂꯒ ꯑꯃꯨꯛ ꯇꯥꯔꯗꯤ ꯂꯣꯏꯔꯦ ꯃꯥꯡꯖꯔꯦ
ꯑꯩꯗꯤ ꯕꯤꯄꯤꯕꯨꯗꯤ ꯋꯥꯉꯣꯏꯗ ꯀꯪ ꯀꯩ ꯍꯥꯏꯁꯤꯔ ꯀꯪꯃꯟ ꯕꯒꯤ ꯍꯥꯏꯒꯦꯔꯥ
ꯃꯤ ꯌꯥꯝ ꯀꯪꯉꯥꯁꯨ ꯕꯤꯄꯤ ꯋꯥꯡꯕ ꯌꯥꯎꯕꯅꯦ ꯀꯩꯅꯣ
ꯍꯣꯏ ꯑꯗꯨꯁꯨ ꯌꯥꯎ ꯌꯥꯎꯕꯗꯤ ꯌꯥꯎ ꯋꯦ ꯑꯩꯕꯨꯗꯤ ꯇꯨꯃꯥꯏꯅ ꯇꯥꯎꯗꯦ ꯅꯪ ꯅꯪ ꯂꯥꯛꯔꯒ ꯀꯣ ꯕꯤꯄꯤꯗꯣ ꯑꯩꯉꯣꯟꯗ ꯐꯖꯅ
ꯅꯪꯗꯤ ꯀꯥꯏ ꯂꯩꯕꯅꯣ ꯇꯝꯄꯥꯛ ꯂꯩꯕ꯭ꯔꯥ ꯆꯤꯡꯗ ꯂꯩꯕ꯭ꯔꯥ
ꯇꯝꯄꯥꯛ ꯂꯩ
ꯇꯝꯄꯥꯛ ꯂꯩ
ꯇꯝꯄꯥꯛꯗ ꯂꯩꯩꯑꯦ
ꯑꯣ